ꯑ
ꯇꯥꯏꯌꯦꯦꯀꯣ
ꯇꯥꯏ ꯇꯥꯏ ꯑꯩ ꯉꯝꯗꯤ ꯇꯥꯕ꯭ꯔꯥ
ꯍꯣꯏ ꯇꯥꯏ
ꯑꯣ ꯀꯩꯗꯧꯔꯝꯃꯤꯅꯣ
ꯑꯗꯨꯝ ꯐꯝꯃꯒ ꯂꯩꯌꯦ ꯌꯨꯝꯗ
ꯑꯣ ꯇ ꯀꯁꯤꯡ ꯆꯥꯔꯔꯕꯣ ꯑꯩ ꯍꯧꯖꯤꯛ ꯏꯔꯨꯖ ꯂꯣꯏꯔꯒ ꯍꯤꯞꯄꯝꯝꯕꯅꯦ
ꯑ ꯍꯣꯏ ꯆꯥꯛ ꯍꯧꯖꯤꯛ ꯆꯥꯛ ꯇꯣꯛꯄꯗ ꯉꯥꯏꯔꯤ
ꯑꯣ ꯊꯦꯡꯅꯥ
ꯍꯣꯏ ꯈꯔꯗꯤ ꯊꯦꯡꯉꯦ ꯉꯁꯤ
ꯎꯝ ꯑꯩ ꯑꯩꯗꯤ ꯉꯁꯥꯏ ꯇꯣꯛꯑꯦ ꯁꯨꯝ ꯄꯣꯊꯥꯔꯛꯑꯝꯕꯅꯦ ꯍꯧꯖꯤꯛꯄꯨꯗꯤ
ꯑꯥ ꯅꯨꯡꯉꯥꯏꯔꯦꯅꯦ ꯑꯗꯨꯗꯤ
ꯎꯝ ꯀꯩꯀꯩ ꯃꯊꯦꯜ ꯆꯥꯔꯕ
ꯍꯪꯒꯥꯝ ꯀꯥꯡꯁꯣꯏ ꯑꯣꯏꯅ ꯆꯥꯏ ꯉꯁꯤ
ꯑꯦ ꯑꯆꯝꯕꯅꯤꯅ ꯑꯗꯨꯅ ꯐꯔꯦꯗ ꯑꯆꯥꯝ ꯃꯖꯗ ꯇꯝꯃꯔ ꯃ ꯃꯔꯒ ꯆꯥꯎ ꯐꯥꯏ
ꯍꯣꯏ
ꯎꯝ ꯑꯇꯩꯗꯤ ꯀꯩ ꯑꯩ ꯆꯥꯔꯦ ꯉꯁꯥꯏ ꯑꯩꯈꯣꯏꯒꯤꯗꯤ ꯍꯋꯥꯏꯅꯦ ꯀꯥꯡꯃꯦꯩꯀꯠ ꯆꯥꯏ
ꯑꯥ ꯑ
ꯑꯗꯨꯝ ꯑꯩꯕꯨꯗꯤ ꯕꯗꯥꯝ ꯈꯔ ꯄꯥꯝꯕꯒꯤ ꯑꯗꯨꯝ ꯆꯥꯏ ꯈꯔ
ꯑ ꯑꯩꯗꯣ ꯀꯥꯡꯃꯦꯠꯇꯣ ꯑꯩꯗꯤ ꯌꯥꯝ ꯄꯥꯝꯗꯦ
ꯎꯝ ꯑꯗꯨꯗꯤ ꯃꯤ ꯃꯤꯅꯄꯥꯝꯕꯅꯤꯅ ꯎꯝ ꯑꯗꯨꯗꯤ ꯑꯇꯣꯞꯄ ꯏꯖꯥꯡꯗꯗꯤ ꯀꯩ ꯀꯩ ꯄꯥꯝꯃꯦ
ꯑ ꯏꯟꯁꯥꯡ ꯅꯥꯄꯤꯗꯔ ꯑꯗꯨꯒ ꯀꯩꯅꯣ ꯁꯟꯁꯥꯒꯨꯝꯕꯗꯔ ꯀꯩꯅꯣ
ꯏꯟꯖꯥꯡ ꯅꯥꯄꯤꯁꯤꯡꯁꯦ ꯍꯥꯏꯗꯤ ꯑꯆꯝꯕ ꯑꯣꯏ ꯀꯩ ꯑꯣꯏ ꯇꯧꯕꯗ
ꯑꯗꯨꯝ ꯂꯣꯏꯅ ꯄꯥꯝꯃꯦ ꯑꯁꯤ ꯄꯥꯝꯗꯦ ꯍꯥꯏꯕ ꯂꯩꯇꯦ
ꯎꯝ ꯑꯩꯁꯦ ꯑꯗꯨꯗꯤ ꯍꯛꯆꯥꯡꯗꯤ ꯈꯔ ꯑꯗꯨꯝ ꯊꯥꯔꯝꯗꯧ ꯃꯥꯜꯂꯦꯗ
ꯍꯥꯥ
ꯎ ꯍꯥꯏꯗꯤ ꯂꯣꯏ ꯄꯥꯝꯗꯦ ꯍꯥꯏꯕ ꯂꯩꯇꯕꯅꯤꯅ ꯍꯛꯆꯥꯡꯗꯤ ꯑꯗꯨꯝ ꯆꯥꯎꯔꯝꯗꯧ ꯃꯥꯜꯂꯦꯕ ꯆꯨꯝ ꯁꯧꯕꯥꯟꯁꯦ
ꯈꯪꯗꯦ ꯅꯣꯔꯃꯦꯜꯅꯤ
ꯑꯦ ꯊꯥꯖ ꯊꯗ
ꯂꯣꯏꯅ ꯆꯥꯕꯅꯤꯅ ꯍꯣꯏ
ꯎꯝ ꯐꯩ ꯀꯩꯁꯨ ꯀꯥꯏꯗꯦ ꯍꯛꯆꯥꯡ ꯐ ꯑꯗꯨꯅ ꯍꯛꯆꯥꯡ ꯐꯗꯨꯅꯤ
ꯁꯤ ꯆꯥꯅꯤꯡꯗꯦ ꯁꯤ ꯆꯥꯗꯦ ꯍꯥꯏꯕꯗꯨ ꯍꯛꯆꯥꯡ ꯁꯣꯟꯕꯒꯤ
ꯃꯥꯅꯦ ꯃꯥꯅꯦ ꯑꯗꯨ ꯑꯗꯨ ꯑꯩꯗꯤ ꯑꯗꯨ ꯄꯥꯝꯃꯤ ꯄꯥꯝꯗꯦ ꯈꯥꯏꯕꯁꯤꯡꯁꯦ ꯍꯛꯆꯥꯡ ꯍꯦꯛꯇ ꯀꯟꯗꯦꯕ
ꯑꯥ
ꯑꯗꯨ ꯅꯪꯗꯤ ꯍꯛꯆꯥꯡ ꯐꯔꯝꯗꯧ ꯋꯥꯠꯂꯦꯩꯅ ꯈꯟꯕꯗꯣ
ꯑ ꯌꯥꯝ ꯐꯕꯅꯦ ꯀꯥꯡꯁꯨꯒꯨꯝꯕ ꯀꯥꯡꯃꯦꯠꯀꯨꯝꯕꯗꯤ ꯄ ꯄꯥꯝꯗꯦ
ꯎꯝ ꯑꯗꯨꯕꯨꯗꯤ ꯀꯩꯅꯣ ꯃꯥꯒꯤ ꯑꯥꯎ ꯑꯗꯨꯅ ꯃꯥꯒꯤ ꯑꯗꯨꯅ ꯍꯦꯛꯇ ꯂꯣꯏ ꯆꯥꯛ ꯆꯥꯕꯗꯤ ꯌꯥꯕ ꯅꯠꯇꯦꯗꯅ ꯃꯦꯟ ꯑꯣꯏꯕ ꯑꯣꯏꯗꯦꯕ
ꯎꯝ
ꯍꯩꯔꯛꯑꯒꯗꯤ ꯄꯥꯝꯗ꯭ꯔꯣ
ꯍꯣꯏ ꯍꯩꯗꯤ ꯌꯥꯝ ꯄꯥꯝꯕꯅꯦ
ꯑꯩ ꯑꯗꯨꯗꯤ ꯂꯣꯏ ꯆꯥꯔꯝꯕꯅꯤ ꯍꯥꯏꯁꯨ ꯍꯧꯖꯤꯛꯇꯤ ꯍꯩꯅꯧ ꯃꯇꯝꯅꯤ ꯍꯩꯅꯧ ꯆꯥꯗ꯭ꯔꯥ
ꯍꯩꯅꯎꯗꯣ ꯌꯥꯝ ꯆꯥꯅꯤꯡꯉꯒ ꯂꯩꯌꯦ ꯍꯧꯖꯤꯛ ꯑꯩꯒꯤ ꯌꯨꯝ ꯃꯅꯥꯛꯇ ꯃꯤ ꯑꯃꯒꯤ ꯌꯨꯝꯗꯣ ꯍꯅ ꯌꯥꯝ ꯄꯥꯟꯕ ꯑꯗꯨꯣ ꯅꯤꯕꯁꯨ ꯏꯀꯥꯏꯕ ꯑꯗꯨꯝ ꯆꯥꯅꯤꯡꯉꯒ ꯇꯤꯟ ꯌꯣꯠꯂꯒ ꯑꯗꯨꯝ ꯂꯩ
ꯑꯗꯨꯝ ꯐꯖꯅ ꯍꯥꯏꯌꯨ ꯀꯩꯅꯣ ꯑꯩ ꯍꯩꯅꯧ ꯑꯃꯅꯤꯗ ꯆꯥꯒꯦ ꯈꯣꯠꯀꯦ ꯍꯥꯏꯔꯒ ꯑꯗꯨꯝ ꯑꯦ ꯑꯗꯨꯃꯥꯏ ꯌꯥꯕꯤꯔꯛꯀꯅꯤ ꯀꯩꯅꯣ
ꯌꯥꯗ꯭ꯔꯗꯤ ꯑꯁ ꯃꯥꯏꯗꯣ ꯌꯅꯥ ꯁꯠ ꯉꯥꯡꯉꯒ ꯆꯦꯜꯂꯗꯤꯀꯣ ꯑꯗꯨꯗꯤ
ꯀꯩ ꯌꯥꯔꯣꯏꯗꯨꯅꯦ ꯌꯥꯔꯛꯒꯅꯤ ꯑꯃꯨꯛꯇꯪ ꯌꯦꯡꯉꯣ ꯍꯥꯏꯔꯒ ꯊꯥꯖꯧ ꯑꯩꯉꯣꯟꯗ ꯍꯥꯏꯗꯤ
ꯈꯪꯅꯥꯕꯁꯨ ꯅꯠꯇꯕꯅꯤꯅ ꯑꯩꯒꯤ ꯌꯨꯝ ꯃꯅꯥꯛ ꯑꯣꯏꯕꯅꯤꯅ ꯅꯤꯔꯁꯨ ꯏꯀꯥꯏꯕ ꯑꯗꯨꯃꯨꯛ ꯋꯥꯒꯨꯝꯕ ꯀꯥꯎꯅꯔꯗꯤ
ꯈꯨꯜ ꯂꯣꯝꯗꯔꯣ ꯅꯠꯇ꯭ꯔꯒ ꯁ꯭ꯋꯥꯏ ꯑꯅꯛꯄꯗ ꯂꯩꯔꯣ
ꯑꯁꯤ ꯇꯝꯄꯥꯛꯇ ꯂꯩꯌꯦ ꯑꯗꯨꯒꯤꯅꯦ ꯑꯩꯁ ꯑꯩ ꯈꯨꯟꯗ ꯑꯣꯏꯔꯗꯤ ꯕꯔꯥꯗ ꯂꯩꯌꯦ
ꯎꯝ ꯑꯗꯤ
ꯈꯨꯟꯗ ꯈꯨꯟꯗ ꯂꯩꯔꯗꯤ ꯅꯤꯔꯒ ꯑꯗꯨꯝ ꯎ ꯎꯕꯗꯣ ꯑꯗꯨꯝ ꯍꯦꯛ ꯍꯦꯛꯑꯒ ꯆꯥꯔꯅꯤ
ꯎꯝ ꯑꯦ ꯑꯗꯨꯝ ꯍꯥꯏꯌꯨꯅꯦ ꯅꯣꯏ ꯅꯃꯥꯟꯅꯕꯤ ꯅꯪ ꯅꯇꯣꯝ ꯂꯩꯔꯣ ꯅꯠꯇ꯭ꯔꯒ ꯏꯃꯨꯡ ꯃꯅꯨꯡ ꯂꯩꯔꯣ
ꯏꯅꯥꯎꯅꯨꯄꯥ ꯑꯃꯒ ꯂꯩꯌꯦ ꯏꯅꯥꯎꯅꯨꯄꯥ ꯀꯣꯂꯦꯖ ꯀꯥꯔꯒ ꯂꯩ
ꯎꯝ ꯑꯗꯨꯗꯤ ꯅꯪꯗꯤ ꯑꯗꯨꯝ ꯆꯍꯤ ꯈꯔ ꯋꯥꯡꯉꯝꯗꯧ ꯃꯥꯜꯂꯦ
ꯗꯨꯗꯤ ꯑꯩꯈꯣꯏ ꯑꯩꯈꯣꯏꯗꯩ ꯅꯤꯅꯤ ꯊꯣꯛꯑꯅꯤ
ꯕꯣꯕꯣꯛꯁꯨ ꯊꯣꯛꯀꯝ ꯒꯅꯤꯀꯣ
ꯑꯦ ꯕꯣꯕꯣꯛꯇꯤ ꯊꯣꯑꯣꯏꯗ ꯅꯤꯅꯦ ꯊꯣꯛꯇꯣꯏꯅꯦ
ꯎꯝ ꯏꯅꯦꯁꯨ ꯑꯗꯨꯝ ꯀꯥꯎꯑꯣ ꯀꯥꯏꯗꯤ
ꯎꯝ ꯃꯥꯅꯦ ꯀꯅꯥꯅꯕꯨ ꯀꯥꯏꯗꯕ ꯑꯁꯦꯡꯕ ꯀꯧꯔꯛꯑꯒ
ꯎꯝ ꯆꯨꯝꯃꯦ
ꯎꯝ ꯃꯥꯅꯦ ꯑꯁꯦꯡꯕ ꯍꯥꯏꯕꯁꯤ ꯀꯅꯥꯝ ꯁꯥꯎꯗꯕꯅꯤ ꯑꯗꯨꯗ ꯑꯁꯦꯡꯕ ꯍꯥꯏꯕꯌ ꯁꯥꯎꯔꯤ ꯃꯤꯗꯨꯗꯤ ꯑꯄꯪꯕꯅꯤꯗ
ꯍꯣꯏ
ꯎꯝ ꯑꯦ ꯑꯗꯨꯝ ꯍꯥꯏꯌꯣ ꯑꯦ ꯊꯥꯏꯅꯧ ꯑꯄꯅꯤꯗ ꯆꯥꯒꯦ ꯍꯥꯏꯔꯒ ꯑꯗꯨꯝ ꯌꯥꯔꯒꯅꯤ
ꯅꯪ ꯑꯣꯏꯅ ꯊꯤꯜꯂꯛꯑꯣ ꯑꯗꯨꯗꯤ
ꯊꯤꯜꯂꯛꯀꯦ ꯑꯩꯈꯣꯏ ꯁꯤꯗꯕꯨꯗꯤ ꯍꯩꯅꯧ ꯌꯥꯝꯗꯤ ꯄꯥꯟꯗ꯭ꯔꯦ ꯑꯗꯣ ꯃꯤꯉꯣꯟꯗꯒꯤ ꯂꯧꯔ ꯑꯩꯈꯣꯏꯅꯅꯦ ꯑꯃ ꯗꯥꯏꯔꯦꯛ ꯀꯩꯊꯦꯜꯒꯨꯝꯕꯗ ꯌꯣꯜꯂꯒ ꯀꯨꯏꯅꯒ ꯍꯦꯛꯑꯒ ꯊꯝꯕꯗꯨꯗꯤ ꯍꯥꯎꯗꯕꯅꯦꯕ
ꯎꯝ ꯑꯣ ꯂꯩꯔꯒꯁꯨ ꯌꯨꯝ ꯌꯥꯎꯔꯀꯥꯟꯗ ꯇꯤꯟꯒꯨꯝꯕꯗꯤ ꯌꯥꯝ ꯆꯪꯉꯦꯕ ꯑꯗꯨꯒꯤ
ꯍꯣꯏ ꯍꯣꯏ ꯑꯗꯨꯅ ꯗꯥꯏꯔꯦꯛ ꯑꯩꯈꯣꯏꯅ ꯄꯥꯟꯕꯥ ꯖꯒꯥꯗꯣ
ꯎꯝ
ꯄꯥꯟꯕ ꯄꯥꯟꯕ ꯖꯒꯥꯗ ꯑꯣꯏꯅ ꯗꯥꯏꯔꯦꯛ ꯈꯨꯗꯛꯇꯒ ꯍꯦꯛꯑ ꯆꯕ ꯉꯥꯏꯍꯇꯪꯒ ꯑꯗꯨꯝ ꯐꯕ ꯆꯥꯝꯊꯣꯛꯑ ꯆꯥꯝꯗꯣ ꯑꯗꯨꯅ ꯍꯟꯅ ꯌꯥꯝꯅ ꯃꯁꯥꯗ ꯏꯇꯦꯛ ꯇꯦꯛꯑ ꯍꯥꯎꯕꯅꯦ ꯃꯥꯏ ꯃꯍꯥꯎꯗꯣ ꯍꯥꯏꯗꯤ ꯍꯧꯖꯤꯛ ꯀꯩꯊꯦꯜꯗꯁꯨ ꯑꯗꯨꯝ ꯌꯣꯟꯕꯕꯨꯗꯤ ꯐꯅꯌꯥꯝ ꯌꯣꯜꯂꯦ ꯑꯗꯨ ꯈꯦꯠꯅꯩꯗꯅ
ꯑꯍꯣꯏ ꯃꯍꯤꯁꯨ ꯌꯥꯎꯗꯦ
ꯃꯥꯅꯦ
ꯑꯗꯨ ꯑꯇꯦꯛꯄꯗꯨꯅ ꯍꯦꯟꯅ ꯄꯥꯝꯃꯦ ꯑꯩ ꯑꯁꯪꯕꯗꯨꯅ ꯍꯥꯏꯕ
ꯑꯁꯪꯕ ꯑꯃ ꯑꯗꯨꯝ ꯊꯨꯝ ꯃꯣꯔꯣꯛꯀ ꯍꯥꯞꯄꯒ ꯃꯦꯠꯂ ꯆꯥꯕꯗꯣ ꯀꯩꯅꯣ ꯌꯣꯡꯈꯣꯠꯅ
ꯇꯤꯟ ꯊꯣꯛꯑꯦꯍꯦ
ꯑꯗꯨꯗꯤ ꯇꯤꯟ ꯊꯣꯛꯣꯀꯗꯕ ꯑꯃꯒ ꯍꯥꯏꯕꯤꯔꯛꯀꯦ ꯀꯩꯕ
ꯗꯤ ꯌꯥꯗꯦꯍꯦ
ꯑ ꯀꯩꯕ ꯑꯃ ꯂꯧ ꯁꯨꯕꯒꯤ ꯃꯇꯝ ꯂꯧ ꯂꯣꯛꯄꯒꯤ ꯃꯇꯝꯗꯒ ꯆꯥꯕꯗꯣ ꯅꯣꯕꯥꯞ ꯑꯉꯥꯡꯕꯗꯒ ꯑꯁ ꯃꯦꯠꯂꯒ ꯆꯥꯕꯒꯤ ꯃꯍꯤꯗꯨꯗꯤ꯫
ꯅꯪꯒꯤ ꯋꯥꯔꯤꯗꯤ ꯌꯥꯗꯦꯍꯦ ꯑꯩ ꯁꯤꯒꯦꯗꯧꯔꯦ꯫
ꯑꯦ ꯋꯥꯔꯤ ꯅꯨꯡꯉꯥꯏꯕꯖꯤꯅ ꯈꯪꯍꯧꯔꯣꯏꯗ꯭ꯣꯏꯅꯦ ꯃꯇꯨꯡ
ꯆ ꯑꯗꯨꯒꯤꯈꯨꯍꯥꯎꯗꯨꯗꯤ ꯎꯝ꯫ ꯑ ꯑ ꯑꯩ ꯑꯗꯨꯝ ꯑꯩ ꯑꯩꯖꯨ ꯊꯤꯡꯖꯂꯨꯔꯤꯖꯤꯗꯤ
ꯑꯗꯨꯝ ꯑꯩꯖꯨ ꯑꯗꯨꯃꯥꯏꯅ ꯍꯩ ꯆꯥꯕꯗꯤ ꯄꯥꯝꯃꯦꯕ ꯑꯗꯨꯝ ꯁꯤꯡꯖꯨꯒꯨꯝꯕꯗꯨ ꯄꯥꯝꯃꯝꯅꯤꯗ꯫ ꯂꯩꯁꯥꯕꯤꯗꯤ ꯂꯩꯁꯥꯏꯗꯤ ꯅꯍꯥꯗꯤ꯫ ꯅꯪꯗꯤ ꯌꯨꯝ ꯄꯥꯂꯕꯣ ꯂꯩꯁꯥꯕꯤꯔꯣ꯫
ꯂꯩꯁꯥꯕꯤꯅꯦ ꯎꯝ ꯇꯦꯔꯥꯟ ꯇꯨꯔꯥꯟ ꯍꯥꯡꯒꯅꯨꯀꯣ꯫
ꯑꯦ ꯍꯥꯏꯗꯤ ꯌꯨꯝ ꯄꯥꯟꯕ ꯃꯥꯜꯂꯨꯔꯦ ꯑꯗꯨꯒ
ꯑꯥ꯫
ꯐꯩꯌꯦ ꯐꯩ꯫
ꯄꯥ ꯄꯥꯜꯂꯦ ꯂꯧꯁꯜꯂꯣ ꯑꯗꯨꯗꯤ꯫
ꯎꯝ ꯍꯥꯏꯗꯤ ꯅꯦꯅꯦꯒꯤ ꯆꯍꯤ ꯌꯧꯔꯛꯑꯕꯅꯤꯅ ꯀꯅꯥ ꯈꯪꯅꯤ꯫
ꯑꯔꯤꯕꯒꯣ꯫
ꯇꯥꯕꯔ ꯍꯣꯏ ꯅꯥꯏꯌꯦ꯫ ꯍꯣ ꯑꯃꯨꯛꯃꯨꯛ ꯌꯦꯡꯉꯣ ꯅꯦꯠꯋꯥꯡ ꯌꯣ ꯅꯨꯡꯉꯥꯏꯇꯕ ꯌꯥꯎꯋꯤ ꯀꯩꯅꯣꯗꯤ ꯀꯩꯕꯥ ꯑꯗꯨꯝ
ꯄꯨꯡ ꯌꯥꯝ ꯅꯨꯡꯉꯥꯏꯇꯦ꯫
ꯉꯁꯤꯗꯤ ꯌꯦꯡ ꯉꯁꯥꯏ ꯑꯗꯨꯝ ꯅꯦꯠꯋꯥꯛ ꯈꯔ ꯈꯔ ꯅꯨꯡꯉꯥꯏꯇꯕ ꯌꯥꯎꯋꯦ ꯑꯗꯨꯒ ꯀꯣꯏꯕꯒꯗꯤ ꯆꯠꯇ꯭ꯔꯣ꯫ ꯆꯠꯇꯦ ꯑꯩꯈꯣꯏ ꯀꯩꯒꯤ ꯍꯧꯖꯤꯛꯀꯥꯟꯗꯤ ꯃꯤ ꯀꯩꯕ ꯊꯔꯣ ꯊꯝꯕꯥꯟꯗꯒ ꯌꯥꯝꯅ ꯍꯦꯛꯅꯗꯅ꯫ ꯑꯗꯨꯝ ꯐꯣꯇꯣꯒ ꯀꯥꯞꯄꯒ ꯍꯧꯖꯤꯛꯀꯥꯟ ꯊꯔꯣ ꯊꯝꯕꯥꯥꯟ ꯍꯧꯋꯤꯗꯅ ꯄꯥꯠꯀꯨꯝꯕꯅꯤ ꯈꯪꯗꯦ ꯂꯧ ꯇꯥꯛꯇ ꯑꯣꯏꯔꯣ ꯑꯗꯨꯝ ꯍꯦꯛꯅꯩ ꯗꯨꯗꯤ꯫
ꯍꯣꯏ ꯏꯃꯥꯟꯅꯕꯤꯁꯤꯡꯗꯣ ꯃꯇꯝ ꯂꯩꯇꯦ ꯂꯩꯇꯦ ꯍꯥꯏꯕꯀꯣ꯫
ꯎꯝ꯫
ꯏꯊꯟꯗꯁꯨ ꯆꯠꯄ ꯇꯥꯟꯕ ꯆꯠꯂꯁꯨ ꯅꯨꯡꯉꯥꯏꯔꯔꯣꯏꯗꯣ꯫
ꯀꯩꯒꯤ꯫ ꯏꯃꯥꯟꯅꯕꯤꯒ ꯄꯨꯟꯅ ꯆꯠꯂꯗꯤ ꯅꯨꯡꯉꯥꯏꯒꯅꯤ ꯏꯊꯟꯗ ꯆꯠꯄꯗꯣ ꯃꯥꯅꯤ ꯀꯅꯥ ꯆꯠꯂꯒ ꯀꯅꯥ ꯐꯣꯇꯣ ꯀꯥꯞꯇꯣꯏꯕ ꯐꯣꯇꯣꯕꯨꯗꯤ ꯀꯥꯞꯇ꯭ꯔꯁꯨ ꯌꯥꯏꯗ꯫ ꯎꯝ ꯑꯦ ꯐꯣꯠꯇꯣ ꯀꯥꯞꯄꯒ ꯍꯌꯦꯡꯋꯥꯏ ꯑꯩꯅ ꯁꯨꯃꯥꯏꯅ ꯁꯤꯒꯤ ꯆꯍꯤꯗ ꯑꯩꯈꯣꯏꯅ ꯁꯨꯃꯥꯏꯅ ꯇꯧꯔꯤꯀꯥꯟꯗꯒ ꯇꯧꯕꯗꯣ ꯍꯌꯦꯡꯋꯥꯏ ꯐꯣꯇꯣꯗꯨꯗ ꯑꯔꯤꯕ ꯐꯣꯇꯣ ꯎꯔꯀꯥꯟꯗ ꯅꯨꯡꯁꯤꯔꯛꯇꯣꯏꯅꯤꯅꯦ꯫
ꯀꯦꯃꯦꯔꯥꯅ ꯌꯥꯝ ꯐꯥꯕꯒ ꯀꯩꯅꯣ ꯀꯥꯞꯄ ꯌꯥꯗꯦ꯫
ꯎꯝ ꯅꯠꯇ꯭ꯔ ꯀꯀꯥꯒ ꯄꯨꯂꯞ ꯆꯂꯨ ꯀꯩꯅꯣ꯫ ꯀꯀꯥ ꯍꯧꯔꯣ ꯀꯀꯥꯗ ꯆꯠꯁꯦ ꯍꯥꯏꯔꯣ꯫ ꯅꯪꯒꯤ ꯀꯀꯥꯖꯦ ꯌꯥꯝ ꯇꯟꯕ ꯃꯥꯜꯂꯦ ꯍꯥ ꯀꯀꯥꯔꯣ꯫ ꯍꯣꯏ꯫ ꯎꯝ ꯑꯩ ꯍꯥꯏꯕꯤꯌꯨꯔꯣ ꯍꯥꯏꯕꯤꯌꯣ ꯍꯣꯏ ꯍꯥꯏꯕꯤꯒꯦ ꯍꯥꯏꯕꯤꯒꯦ꯫ ꯃꯤꯅꯦꯅ ꯀꯣꯏꯕ ꯆꯠꯅꯤꯡꯉꯦ ꯍꯥꯏꯌꯦꯅ ꯍꯥꯏꯔꯨ ꯂꯣꯏꯔꯦ꯫ ꯄꯥꯠꯇ ꯑꯝꯇ ꯄꯨꯕꯤꯌꯣꯅ꯫
ꯎꯝ꯫
ꯎꯝ꯫ ꯎꯝ ꯅꯪꯗꯤ ꯇꯝꯄꯥꯛꯇ ꯂꯩꯕ꯭ꯔꯣ ꯎꯝ ꯇꯝꯄꯥꯛꯇꯅꯤ ꯇꯝꯄꯥꯛ ꯀꯩꯅꯣꯗ ꯃꯃꯥꯡꯗ ꯅꯪ ꯅꯪ ꯂꯩꯗꯨꯗꯤ ꯃꯅꯤꯡ ꯃꯥꯏ ꯀꯩꯗ꯭ꯔꯥ ꯑꯣ ꯕꯖꯔ ꯃꯅꯥꯛꯇꯅꯤ ꯎꯝ ꯑꯣ ꯒꯌꯟ ꯇꯔꯦ ꯅꯣꯡ ꯆꯨꯕꯔꯣ ꯍꯧꯖꯤꯛ ꯁꯣꯝꯗ ꯆꯨꯔꯝꯃꯦ ꯖꯝ ꯖꯝ ꯂꯥꯎꯅ ꯑꯗꯨꯒ ꯑꯗꯨꯝ ꯍꯪ ꯈꯥꯡꯈ꯭ꯔꯦ꯫ ꯈꯛ ꯆꯨꯔꯛꯑꯗꯤ ꯐꯗꯧꯅꯤ ꯌꯥꯝ ꯁꯥꯃꯟꯈ꯭ꯔꯦ꯫
ꯎꯝ ꯫
ꯀꯥꯏꯗꯒꯤ ꯁꯥꯔꯦ꯫ ꯑꯩꯒꯤ ꯂꯩꯐꯝꯗꯁꯨ ꯈꯔ ꯆꯨꯑꯦ ꯉꯁꯥꯏ꯫ ꯎꯝ ꯉꯥꯏꯍꯥꯛ ꯄꯨꯡꯈꯥꯏꯃꯐꯥꯎ ꯄꯨꯡ ꯑꯃꯃꯨꯥꯎ ꯃꯥꯡ ꯆꯨꯔꯝꯃꯦ ꯉꯥꯏꯍꯥꯛ ꯕꯕꯥ ꯕ ꯂꯧꯅ꯫
ꯎꯝ ꯫
ꯑꯗꯨꯏ ꯃꯇꯨꯡꯗ ꯑꯗꯨꯝꯛ ꯑꯩꯗꯤ ꯍꯥꯞꯇꯤꯌꯦ ꯑꯩꯒꯤ ꯃꯈꯣꯟꯗ ꯑꯅꯤ ꯑꯍꯨꯝ ꯊꯣꯛꯑꯦꯕ꯫
ꯍꯣꯏ ꯫
ꯀꯩꯒꯤ ꯑꯣꯏꯖꯥꯠꯅꯣ ꯈꯪꯗꯦ ꯑꯣ꯫ ꯈꯪꯗꯦ ꯀꯩꯒꯤ ꯑꯣꯏꯖꯥꯠꯅꯣ ꯑꯩ ꯍꯥꯞꯇꯦ꯫
ꯑꯣ
ꯍꯥꯞꯄꯗꯣ ꯑ ꯍꯥꯏꯗꯤ ꯐꯖꯅ ꯇꯥꯕ ꯇꯞꯅ ꯇꯥꯕ ꯈꯣꯠꯄ ꯑꯗꯨꯝ ꯌꯥꯎꯋꯦ ꯑꯗꯨꯅ ꯑꯗꯨꯝ ꯍꯥꯞꯇ꯭ꯔꯦ꯫
ꯑꯣ ꯫
ꯍꯥꯏꯗꯤ ꯃꯥꯒꯤ ꯀꯩꯅꯣꯗꯣ ꯑꯩꯈꯣꯏꯒꯤ ꯈꯣꯟꯒꯤ ꯈꯣꯟꯖꯦꯜꯗꯣ ꯁꯦꯡꯗꯦꯅ꯫
ꯎꯝ
ꯍꯥꯏꯗꯤ ꯈꯪꯗꯦ ꯍꯧꯖꯤꯛ ꯁꯥꯏꯑꯦ ꯑꯗꯨꯝ꯫ ꯈꯔ ꯅꯣꯡꯁꯦ ꯈꯔ ꯈꯔ ꯀꯟ ꯀꯟ ꯇꯥꯔꯛꯑꯗꯤ ꯐꯅꯤ ꯍꯥꯏꯗꯤ ꯃꯤ ꯂꯧ ꯂꯣꯛꯄ ꯈꯣꯠꯄ ꯃꯇꯝ ꯌꯧꯔꯛꯑꯕꯅꯤꯅꯀꯣ꯫
ꯎꯝ ꯫
ꯍꯥꯏꯗꯤ ꯏꯁꯤꯡ ꯋꯥꯠꯂꯁꯨ ꯌꯥꯗꯕꯅꯤꯅ꯫
ꯍꯣꯏ ꯫
ꯍꯣꯏ ꯎꯝ ꯫ ꯅꯣꯏ ꯌꯥꯥꯒꯤ ꯅꯣꯏ ꯈꯨꯟꯗꯗꯤ ꯀꯃꯥꯏ ꯀꯃꯥꯏ ꯇꯧꯒꯦ ꯍꯥꯏꯗꯤ ꯍꯨꯏ ꯍꯨꯏ ꯅꯨꯡꯒ ꯂꯩꯇ꯭ꯔꯥ꯫ ꯍꯥꯏꯗꯤ ꯁꯥ ꯅꯨꯡ꯫ ꯂꯩꯔꯝꯕꯁꯨ ꯌꯥꯏ ꯑꯩꯁꯨ ꯌꯨꯝ ꯈꯪꯗꯦ꯫ ꯍꯟꯗꯕ ꯍꯟꯗꯕꯕꯨ ꯀꯨꯏꯔꯕ꯫
ꯍꯣꯏ ꯍꯟꯊꯕ ꯀꯨꯏꯔꯦ ꯃꯇꯝꯗꯣ ꯈꯔ ꯅꯨꯡꯉꯥꯏꯇꯕꯒꯤ꯫
ꯎꯝ ꯍꯣꯏꯗ ꯁꯤꯗꯩ ꯀꯀꯥ ꯑꯃ꯫ ꯊꯦꯡꯅꯔꯗꯤ ꯑꯗꯨꯝ ꯌꯥꯔꯦ ꯑꯗ ꯍꯟꯗꯔꯁꯨ꯫ ꯀꯀꯥꯏ ꯃꯌꯨꯝꯗ ꯑꯗꯨꯝ ꯆꯈꯤꯌꯥꯔꯦ ꯌꯨꯝ ꯍꯟꯗꯔꯁꯨ꯫ ꯑꯩꯅ ꯍꯥꯏꯁꯦ ꯑꯁꯦꯡꯕꯅꯤ꯫
ꯎꯝ ꯫
ꯍꯣꯏ ꯃꯔꯛ ꯃꯔꯛꯇ ꯍꯟꯕꯗꯤ ꯌꯥꯏ ꯑꯗꯨꯝ ꯀꯀꯥꯒ ꯄꯨꯟꯅ꯫
ꯎꯝ ꯫
ꯅꯠꯇ꯭ꯔ ꯀꯀꯥꯁꯨ ꯄꯨꯅꯥ ꯑꯥꯗ ꯄꯨꯜꯂꯞ ꯆꯩ ꯆꯥꯃꯤꯟꯅꯕ꯭ꯔꯥ ꯑꯃ
ꯎꯝ ꯎꯝ
ꯁꯥꯏ ꯁꯥꯏ ꯀꯩꯅꯣ ꯅꯣꯛꯏꯗꯤ ꯌꯥꯗꯕꯒꯤ ꯍꯥ